ꯎꯝ
ꯎꯝ ꯇꯥꯏ
ꯀꯔꯤ ꯇꯧꯕ꯭ꯔꯥ ꯍꯧꯖꯤꯛꯇꯤ
ꯑꯩꯕꯨꯗꯤ ꯂꯦꯞꯁꯨ ꯂꯦꯞꯇꯦ ꯐꯝꯁꯨ ꯐꯝꯗꯦ ꯑꯗꯨꯝ ꯄꯥꯏꯔꯒ ꯂꯩꯌꯦꯗ ꯑꯇꯌꯥꯗ ꯄꯥꯏꯕꯕꯁꯤ ꯌꯥꯝ ꯅꯨꯡꯉꯥꯏꯕ ꯀꯌꯥ ꯄꯥꯏꯕꯁꯤ ꯌꯥꯝ ꯅꯨꯡꯉꯥꯏꯕ ꯅꯤ ꯍꯦ
ꯑꯣ ꯑꯩꯗꯤ ꯃꯄꯥꯟꯗ ꯁꯨꯝ ꯆꯠꯂꯒ ꯂꯩꯕꯅꯦ
ꯑꯁ ꯍꯨꯏꯅ ꯆꯤꯛꯂꯛꯀꯅꯤꯀꯣ
ꯍꯨꯏ ꯂꯩꯇꯦ
ꯃꯤꯅ ꯐꯥꯖꯅꯤꯀꯣ ꯀꯥꯡꯅ ꯐꯥꯖꯅꯤꯀꯣ ꯑꯩ ꯄꯥꯈꯠ ꯑꯩ ꯄꯥꯈꯠꯂꯤꯀꯣ
ꯀꯪꯕꯨꯅꯦ ꯀꯤꯔꯤꯁꯦ ꯀꯅꯥꯕꯨꯁꯨ ꯀꯤꯗ꯭ꯔꯦ
ꯀꯥꯡ ꯄꯤꯛꯇꯧ ꯄꯤꯛꯎꯨꯗꯨꯕꯨ ꯅꯪ ꯀꯤꯔꯗꯤ ꯂꯣꯢꯔꯦꯍꯦ
ꯑꯁ ꯀꯥꯡ ꯈꯨꯌꯥꯝꯗꯣ
ꯆꯣꯡꯉꯣ ꯆꯣꯡꯉꯒ ꯆꯣꯡꯉ ꯆꯣꯡꯉꯒ ꯋꯥꯔꯤ ꯁꯥꯟꯅꯑꯣ
ꯆꯣꯡꯗꯤ ꯑꯃꯨꯛꯀ ꯍꯨꯃꯥꯡ ꯀꯥꯡꯅꯤ ꯀꯨꯗꯤ ꯇꯧꯔꯁꯤꯔ ꯁꯕ ꯃꯇꯝꯁꯤꯗ
ꯍꯣꯏ ꯑꯃꯨꯛ ꯏꯔꯨꯔꯒ ꯂꯣꯏꯔꯦ ꯀꯩꯅꯣ
ꯑꯁ ꯇꯜꯂꯦ ꯍꯧꯖꯤꯛꯇꯤ ꯆꯥꯛ ꯆꯥꯕ ꯂꯣꯏꯈ꯭ꯔꯦ
ꯑꯩꯗꯤ ꯑꯃꯨꯛ ꯁꯥꯒꯠꯂꯛꯑꯗꯤ ꯏꯔꯨꯕ ꯑꯃꯨꯛ ꯆꯠꯇꯣꯏꯅꯦ
ꯑꯁ ꯆꯛ ꯆꯥꯕ ꯂꯣꯏꯔꯒ ꯏꯔꯨꯔꯗꯤꯀꯣ ꯑꯩꯒꯤ ꯄꯣꯛꯇ ꯌꯥꯗꯦꯕ
ꯀꯃꯥꯏꯅ ꯇꯧ ꯒꯦꯁꯇ꯭ꯔꯤꯛ ꯑꯦ ꯅꯨꯡꯁꯤꯠ ꯀꯥꯕ꯭ꯔꯣ
ꯎꯝ ꯅꯨꯡꯁꯤꯠ ꯌꯥꯝ ꯀꯌꯦꯕ
ꯃꯣꯏꯊꯣꯛꯍꯜꯂꯨꯗꯅ ꯑꯃꯨꯛ ꯄꯨꯠ ꯄꯨꯠ ꯇꯧꯔꯨꯗꯅ
ꯃꯣꯢꯏ ꯃꯣꯏ ꯊꯣꯛꯣꯛꯄ ꯍꯩꯕ꯭ꯔꯣ
ꯃꯤꯅꯤꯅ ꯍꯥꯏꯇ꯭ꯔꯥ ꯗꯗꯤꯒ꯭ꯔꯤ ꯇꯧꯅꯤ ꯑꯁ
ꯑꯇꯪꯒꯤ ꯇꯥꯅꯤꯉꯦꯍꯦ ꯅꯪꯅ ꯃꯣꯏ ꯊꯣꯛꯄꯗꯨꯣ
ꯑꯁ ꯑꯦ
ꯇꯧꯋꯥ
ꯑꯩ ꯀꯩꯅꯣ ꯚꯣꯏꯁꯇ ꯁꯦꯟ ꯇꯧꯕꯤꯒꯦꯀꯣ ꯑꯗꯨꯗꯤ ꯇꯥꯅꯤ ꯎꯗꯗꯤ
ꯇꯧꯔꯛꯑꯣ ꯇꯧꯔꯛꯑꯣ ꯇꯒꯦ ꯍꯣꯔꯦꯟ ꯇꯧꯔꯛꯑꯣꯀꯣ
ꯇꯧꯅꯤꯡꯕ ꯃꯇꯝꯗ ꯇꯧꯔꯛꯀꯦꯀꯣ ꯃꯣꯏ ꯊꯣꯛꯅꯤꯡꯕ ꯃꯇꯝꯗ ꯑ
ꯍꯦꯛ ꯃꯣꯏ ꯊꯣꯛꯅꯤꯡꯕ ꯃꯇꯝꯗ ꯑꯩ ꯑꯩꯕꯨ ꯅꯤꯡꯁꯤꯡꯂꯛꯎꯀꯣ
ꯑ ꯅꯤꯡꯁꯤꯡ ꯔꯦ ꯑꯗꯣ ꯃꯈꯣꯟ ꯊꯣꯛꯈ꯭ꯔꯗꯤ ꯀꯃꯥꯏꯅ ꯇꯧꯔꯅꯤ
ꯃꯨꯈꯣꯟ ꯊꯣꯛꯅꯕ ꯍꯣꯠꯅꯒꯗꯕꯅꯦ ꯃꯍꯤ ꯊꯣꯛꯄ꯭ꯔꯥ ꯈꯪꯗꯦ ꯃꯈꯣꯟ ꯊꯣꯛꯅꯕ ꯍꯣꯠꯅꯔꯤꯉꯩꯗ ꯃꯍꯤ ꯑꯣꯏꯅ ꯊꯣꯛꯀꯅꯤꯀꯣ
ꯎ ꯃꯍꯤ ꯊꯣꯛꯑꯁꯤꯗꯤ ꯅꯨꯡꯉꯥꯏꯌꯦꯦ ꯑꯩꯈꯣꯏꯗꯤ ꯄꯨꯛ ꯁꯦꯡꯗꯣꯛꯄꯅꯦꯕ ꯃꯍꯤ ꯊꯣꯛꯄꯁꯨ ꯌꯥꯕꯅꯦ
ꯌꯥꯏꯗꯗꯧꯒꯤ ꯋꯥꯔꯤ ꯇꯣꯛꯑꯁꯦ
ꯎ
ꯍꯥꯏꯩꯅꯣ
ꯑꯗꯨꯒꯨꯝꯕ ꯋꯥꯔꯤ ꯅꯠꯇ꯭ꯔꯣ ꯅꯪꯅ ꯂꯤꯅꯤꯡꯉꯤꯁꯦ
ꯣ ꯇꯨꯗꯒꯨꯝꯕ ꯁꯥꯟꯅꯕ
ꯀꯔꯤꯒꯤ ꯑꯃꯔꯣ ꯂꯗꯨꯒꯨꯝꯕ ꯑꯗꯣ ꯑꯩ ꯑꯩ ꯑꯟꯏꯟꯁꯇꯣꯜ ꯂꯣꯏꯅꯃꯛ ꯇꯧꯈ꯭ꯔꯤꯅꯦ
ꯈ ꯇꯔꯣ ꯁꯅꯁꯤ
ꯍꯥ ꯑꯩ ꯒꯦꯝ ꯁꯥꯟꯅꯗ꯭ꯔꯦ
ꯁꯂ ꯀꯩꯩꯅꯣ ꯇꯥꯕ꯭ꯔꯣ ꯍꯜꯂꯣ